ꯑꯣ
ꯇꯥꯕ꯭ꯔꯣ
ꯇꯥꯕ꯭ꯔꯥ
ꯇꯥꯕ꯭ꯔꯣ ꯇꯥꯏꯑꯦ ꯀꯩꯗꯧꯔꯤꯅꯣ
ꯑꯩ ꯍꯤꯡꯄꯤꯌꯦ
ꯀꯩꯅꯣ ꯆꯥꯛ ꯢꯁꯤꯡꯒ ꯊꯣꯡꯅꯤ ꯈꯪꯗ꯭ꯔꯕꯣ
ꯑꯩ ꯊꯣꯡꯉꯔꯣꯏꯌꯦ
ꯅꯪ ꯉꯁꯤ ꯁꯨꯇꯤ ꯊꯥꯗꯣꯛꯑꯦ
ꯊꯥꯗꯣꯛꯑꯦ ꯑꯩ ꯇꯨꯝꯕ ꯗꯦ ꯇꯥꯔꯦ
ꯉꯁꯤ ꯄꯣꯊꯥꯕ ꯅꯨꯃꯤꯠ ꯑꯣꯏꯔꯦ
ꯍꯔꯤꯌꯥ
ꯄꯣꯊꯥꯕ ꯅꯨꯃꯤꯠ ꯑꯣꯏꯔꯦꯕ ꯅꯪ ꯉꯁꯤꯗꯤ
ꯅꯪ ꯉꯁꯥꯏꯗꯒꯤ ꯂꯥꯏꯔꯤꯛ ꯄꯥꯕ ꯄꯥꯔꯤꯕ꯭ꯔꯣ ꯍꯧꯖꯤꯛ ꯐꯥꯎꯕ
ꯄꯔꯤꯌꯦ ꯉꯁꯥ
ꯉꯁꯥꯏꯗꯒꯤ ꯄꯦꯁ ꯃꯁꯤꯡ ꯊꯤꯕ ꯃꯥꯜꯂꯦꯀꯣ ꯅꯪꯅ ꯇꯧꯕꯗꯣ
ꯍꯣꯏ ꯑꯗꯨꯃꯛꯅꯦ ꯑꯩꯅ ꯇꯧꯔꯤꯁꯦ ꯑꯗꯨꯃꯛ ꯇꯧꯗ꯭ꯔꯒꯁꯨ ꯑꯗꯨꯃꯛꯅꯦ ꯍꯥꯏꯔꯁꯨ ꯀꯥꯏꯗ꯭ꯔꯦꯕ
ꯍꯥꯏꯗꯤ ꯍꯥꯏꯗꯤ ꯆꯦꯕꯥꯡꯗꯣ ꯂꯩꯈꯠꯄꯒꯤ ꯃꯈꯣꯜꯇꯅꯦꯕ ꯇꯥꯔꯤꯁꯦ ꯑꯩꯅ
ꯍꯧꯖꯤꯛꯀꯤꯗꯨꯗꯤ ꯁꯦꯒꯥꯏꯕꯅꯦꯍꯦ ꯆꯦꯕꯥꯡꯗꯣ ꯅꯪꯅ ꯇꯥꯔꯤꯗꯣ ꯍꯣꯏ ꯁꯦꯒꯥꯏꯕꯅꯤ ꯑꯩꯅ
ꯃꯣꯔꯣꯛ ꯑꯁꯨꯕꯁꯦ ꯈꯨꯠꯁꯦ ꯌꯥꯎꯗꯅ ꯍꯩꯗꯣꯛꯈ꯭ꯔꯦ ꯑꯗꯨꯗꯨꯒꯤ ꯁꯤꯡꯖꯤꯜ ꯁꯤꯡꯖꯤꯜꯂꯤꯕ ꯑꯩꯅ ꯉꯥꯔꯤ ꯂꯥꯛꯕꯗ ꯉꯥꯔꯤ ꯆꯦꯔꯪꯗꯨꯒ ꯄꯜꯂꯒ ꯄꯨꯟꯅ ꯂꯩꯔꯝꯕ ꯑꯗꯨꯗꯨꯒꯤ ꯁꯦꯒꯥꯏ ꯊꯣꯛꯈ꯭ꯔꯦ
ꯀꯔꯤ ꯌꯦꯟꯖꯥꯡ ꯊꯣꯡꯗꯣꯔꯕ
ꯏꯔꯣꯟꯒꯦ ꯌꯦꯟꯗꯦꯝ ꯄꯣꯔꯛꯑꯦ ꯑꯗꯨꯗꯨꯒ ꯀꯔꯤ ꯀꯔꯤ ꯍꯥꯏꯒꯔꯦ ꯇꯈꯦ ꯇꯈꯦꯜꯂꯩ ꯃꯅꯥꯎ ꯅꯠꯇꯦ ꯍꯋꯥꯏ ꯍꯋꯥꯏ ꯑꯃ ꯄꯣꯄꯣꯛ ꯂꯥꯎꯕ ꯆꯝꯐꯨꯠꯀꯤꯗꯣ
ꯎꯝ
ꯑꯗꯨꯗꯨꯒ ꯇꯦꯛꯅꯧꯒ ꯏꯔꯣꯟꯒꯦ
ꯎꯝ ꯏꯔꯣꯟꯕ ꯑꯃꯅꯦ
ꯀꯥꯡꯍꯧ ꯉꯁꯥꯏꯒꯤꯗꯤ ꯂꯩꯌꯦ ꯑꯗꯨꯗꯨꯒ ꯆꯥꯔꯒꯦ
ꯎꯝ ꯍꯥꯔꯅꯤ ꯍꯥꯎꯔꯅꯤ
ꯃꯣꯔꯣꯛ ꯑꯁꯨꯕꯖꯦ ꯄꯥꯝꯃꯨꯏ ꯍꯥꯏꯕ ꯏꯟꯖꯥꯡ ꯆꯔꯥ ꯑꯃ ꯆꯥ ꯌꯥꯅꯤ ꯍꯥꯏꯕ ꯁꯧꯒꯨ ꯆꯝ ꯊꯣꯡ ꯊꯥꯛꯄ ꯌꯥꯅꯤ ꯍꯥꯏꯕ ꯑꯅꯤꯔꯛ ꯊꯥꯛꯄ ꯌꯥꯔꯅꯤ
ꯍꯩꯗꯣꯛꯑꯝꯅꯤꯅ ꯀꯩ ꯑꯄꯥꯏ
ꯑꯗꯨꯅꯦ ꯍꯥꯏꯗꯣꯛꯑꯃꯤꯅ ꯍꯣꯟꯗꯣꯛꯎ ꯇꯥꯕꯅꯤ ꯍꯧꯖꯤꯛ ꯀꯩ ꯎꯄꯥꯏ ꯂꯥꯏ ꯈꯨꯨꯠꯀꯁꯦ ꯍꯥꯝꯗꯗꯤ ꯌꯥꯔꯣꯏ ꯁꯄꯣꯟꯅꯒ
ꯂꯣꯏꯁꯤꯜꯂꯣ ꯂꯣꯏꯁꯤꯜꯂꯣ
ꯂꯣꯏꯁꯤꯂꯦ ꯑꯩ ꯍꯩꯗꯣꯛꯎꯔꯕꯅꯤꯅ ꯈꯨꯠꯁꯤ
ꯀꯥꯔꯤꯌꯥ
ꯑꯩ ꯃꯤꯠꯁꯦꯅꯥꯔꯦ ꯉꯁꯥꯏꯗꯒꯤ ꯐꯣꯟ ꯌꯦꯡꯕꯗ
ꯑꯩ ꯃꯤꯠ ꯆꯤꯛꯑꯦ ꯑꯩꯁꯨ ꯑꯩ ꯇꯨꯝꯅꯤꯡꯉꯦꯅ ꯇꯧꯔꯝꯕꯅꯦ
ꯉꯁꯥꯏ ꯋꯥꯏꯗꯨꯗ ꯁꯤꯡꯉꯤꯔꯥꯕ
ꯅꯠꯇꯦꯗ ꯅꯪꯁꯦ ꯌꯥꯝ ꯃꯔꯣꯟ ꯑꯃ ꯖꯤꯇꯦꯗꯩ ꯕꯣ ꯂꯦꯝ ꯊꯥꯗꯕꯤꯅꯦ ꯇꯧꯔꯤꯁꯦ
ꯖꯤꯄꯦꯗꯒꯤ ꯅꯪ ꯂꯨꯄꯥ ꯀꯌꯥ ꯇꯥꯜꯂꯒꯦ ꯍꯥꯏꯔꯣ
ꯀꯨꯟꯊ꯭ꯔꯥ ꯀꯨꯟꯊ꯭ꯔꯥ ꯈꯔ ꯐꯪꯉꯦ ꯑꯔꯣ ꯄꯨꯟꯅꯕꯨꯨꯛꯗꯤ ꯆꯅꯤ ꯍꯦꯜ ꯍꯧꯔꯕꯅꯤ
ꯖꯦꯁ ꯀꯨꯟꯊ꯭ꯔꯥ ꯉꯥ ꯐꯪꯉꯦꯕ
ꯀꯔꯥꯏꯗꯟ ꯄꯟꯖꯤꯅꯥ
ꯅꯪꯁꯨ ꯐꯪꯅꯤ ꯍꯣꯠꯅꯕꯗ ꯀꯥꯥꯜꯂꯣ
ꯀꯔꯤꯌꯥ
ꯅꯪꯁꯨ ꯐꯪꯅꯤ ꯍꯣꯠꯅꯕꯗ ꯀꯜꯂꯣꯕ
ꯍꯣꯏꯅꯦ
ꯑꯦ ꯃꯣꯏꯒꯤ ꯑꯃ ꯆꯤꯆꯦꯗꯣ
ꯀꯅꯥ
ꯑꯣ ꯃꯣꯏꯒꯤ ꯑꯝ ꯆꯤꯆꯦ ꯑꯩꯒ ꯑꯁꯤꯒꯤ ꯋꯥꯔꯤ ꯁꯥꯟꯅꯕ ꯃꯤꯗꯣ
ꯎꯝ
ꯑꯗꯨꯗꯨꯅ ꯑꯩꯉꯣꯟꯗ ꯅꯪꯒ ꯃꯤꯡ ꯆꯞ ꯃꯥꯟꯅꯕ ꯑꯃꯒ ꯋꯥꯔꯤꯁꯅꯨ ꯍꯥꯏꯒꯤ ꯍꯥꯏꯌꯦ
ꯑꯇꯣꯞꯄ ꯑꯣꯏꯔꯝꯅꯤ ꯑꯗꯤ ꯌꯥꯝ ꯌꯥꯎꯔꯦꯅ
ꯑꯗꯨꯅꯦ ꯍꯥꯏꯁꯤ
ꯅꯥ ꯑꯇꯣꯞꯄ ꯃꯤꯒ ꯑꯃꯨꯛ ꯀꯔꯤ ꯀꯔꯤꯒꯤ ꯗꯔꯀꯥꯔꯅꯣ ꯍꯥꯏꯁꯦ
ꯑꯩ ꯅꯠꯇꯦꯍꯦ ꯃꯤꯗꯨꯅꯍꯦ ꯅꯪ ꯀꯩꯅꯣ ꯉꯧꯁꯤꯉꯩꯗꯣ ꯑꯩꯅ ꯀꯗꯥꯥꯏꯗꯒꯤ ꯍꯣꯏ ꯑꯩꯅꯕꯨ ꯂꯩꯔꯤꯕ ꯑꯥ ꯃꯥꯗꯣ ꯃꯥꯅꯕꯨ ꯇꯧꯔꯛꯄꯅꯦꯕ ꯂꯣꯏꯔꯦ ꯆꯥꯛ ꯌꯥꯏꯔꯤꯌꯦ ꯆꯥꯛꯁꯦ ꯌꯥꯏꯕ ꯂꯣꯏꯔꯒ ꯍꯤꯟꯖꯥꯡ ꯃꯩ ꯊꯥꯡꯉꯛꯀꯦꯅ ꯍꯟꯖꯥꯡ ꯈꯥꯡꯗꯥ ꯍꯟꯖꯥꯡ ꯃꯩ ꯍꯩꯔꯤ
ꯌꯥꯏꯌꯦ ꯌꯥꯏ
ꯑꯁ ꯍꯋꯥꯏ ꯑꯩ ꯍꯋꯥꯏꯁꯥꯡ ꯃꯤꯁꯦ ꯄꯠꯂ ꯃꯥꯡꯗ ꯌꯥꯝ ꯄꯥꯎꯃꯨꯏ ꯍꯥꯏ
ꯆꯥꯊꯣꯛꯑꯣ
ꯆꯥꯊꯣꯛꯇꯣꯔꯤ ꯀꯗꯥꯥꯏ ꯍꯧꯇꯣꯔꯤꯒꯦ ꯏꯁꯤꯡ ꯕꫭꯇꯜ ꯊꯝꯅꯤꯡꯉꯥꯏ ꯂꯩꯇꯦ
ꯍꯋꯥꯏ ꯑꯁꯥꯡꯕꯤꯗꯣ ꯑꯗꯨꯝꯅꯦ ꯀꯩꯅꯣ ꯇꯧ ꯇꯔꯁꯨ ꯎꯝ ꯂꯤ ꯑꯦ ꯀꯩ ꯌꯦꯂꯣ ꯆꯪ ꯇꯔꯁꯨ ꯃꯔꯨꯗꯤ ꯑꯗꯨꯝ ꯆꯥꯕ ꯌꯥꯕꯅꯦ ꯃꯔꯨꯞ
ꯑꯣ ꯍꯥꯞꯄꯦ ꯉꯁꯥꯏ ꯈꯣꯑꯥ ꯍꯥꯞꯄꯦ ꯑꯩꯁꯦ ꯄꯤꯁꯨꯝ ꯐꯣꯏꯔꯨꯕꯒꯤ ꯄꯤꯁꯨꯝꯁꯦ ꯑꯃ ꯁꯣꯛꯑꯦ ꯍꯥꯏꯕ ꯑꯁꯤꯅ ꯁꯣꯛꯄꯩ ꯑꯃ ꯍꯥꯝꯕꯨ ꯍꯝꯕꯨꯨ ꯀꯥꯕꯗꯣ
ꯎꯝ
ꯑꯗꯨ ꯀꯥꯔꯒꯥ ꯌꯥꯕ ꯏꯃꯥ ꯑꯂꯨ ꯁꯦꯝꯗ꯭ꯔꯤ ꯏꯂꯤꯐ꯭ꯔꯦꯟꯁ ꯕꯣꯇꯜꯁꯨ ꯑꯃꯟꯕ ꯈꯔ ꯍꯪꯗꯣꯛꯀꯦ
ꯀꯔꯤꯌꯥ
ꯕꯇꯔ ꯑꯥꯃꯟꯕ ꯍꯨꯟꯗꯣꯛꯀꯦ
ꯍꯨꯟꯗꯣꯛꯑꯣ ꯍꯨꯟꯗꯣꯛꯑꯣ ꯑꯍꯟꯕꯅ ꯍꯥꯞꯆꯤꯜꯂꯨ ꯑꯃꯟꯕꯅ ꯍꯨꯟꯗꯣꯛꯎ
ꯀ꯭ꯌꯨꯗꯨ ꯂꯦꯞꯄꯅ ꯑꯃ ꯐꯔꯦ ꯍꯥꯏꯗꯣ ꯀꯅꯥꯃꯇꯁꯨ ꯈꯟꯅꯗ꯭ꯔꯦ ꯍꯥꯏꯗꯣ
ꯎꯝ ꯑꯉꯟꯕꯅ ꯉꯟꯒꯅꯤ ꯑꯊꯦꯡꯕꯅ ꯊꯦꯡꯒꯅꯤ
ꯑꯗꯗꯤ ꯁꯥꯥꯡꯃꯜ ꯂꯤ ꯀꯛ ꯊꯛꯂꯨ
ꯀꯔꯤꯕ ꯏꯔꯪ ꯉꯥ ꯎꯝ ꯇꯦꯟꯃꯜꯂꯤ ꯊꯝꯖꯤꯜꯂꯨ ꯁꯥꯡꯃꯜꯂꯗꯤ ꯀꯛꯊꯠꯂꯨ ꯍꯥꯏꯕ
ꯑꯥ
ꯃꯣꯏ ꯄꯥꯎꯔꯧꯁꯦ ꯑꯉꯛ ꯑꯉꯛꯄꯅꯤ ꯍꯥꯏ
ꯍꯥꯏꯕꯅꯦ
ꯌꯥꯔꯦꯕ ꯏꯕꯤꯝꯃ ꯀꯩꯅꯣꯝꯒꯤ ꯇꯥꯏꯞꯇ ꯇꯨꯝꯁꯤꯠ ꯐꯥꯗꯕ ꯃꯤꯒꯤ ꯇꯥꯏꯞꯇ ꯑꯦ ꯑꯥ ꯑ
ꯑꯤꯁ ꯑ ꯑ ꯑꯦ ꯑꯦ ꯅꯨꯡꯁꯤꯔꯔꯣꯏꯍꯦ ꯃꯤꯅ
ꯅꯨꯡꯁꯤꯕꯒꯤ ꯗꯔꯀꯥꯔꯁꯨ ꯇꯥꯗꯕ ꯃꯥꯜꯂꯦ ꯑꯩꯅ ꯈꯟꯕꯗ ꯑꯤꯁ ꯑꯤꯁ ꯋꯥꯒ
ꯇꯥꯗꯦ ꯇꯥꯗꯦ ꯇꯥꯗꯦ
ꯎꯝ ꯋꯥꯔꯤ ꯑꯝꯗꯤ ꯍꯥꯏꯗꯤ ꯍꯥꯏꯅꯤꯡꯉꯦ ꯑꯗꯣ ꯋꯥꯔꯤꯁꯦ ꯄꯟꯕ ꯌꯥꯗ꯭ꯔꯦ
ꯌꯥꯏ ꯅꯪꯁꯤꯅ ꯃꯔꯣꯟ ꯑꯃꯀꯣ ꯎꯝ
ꯋꯥꯔꯤꯁꯦ ꯍꯥꯏꯅꯤꯡꯕꯅ ꯍꯥꯏꯅꯤꯡꯕ ꯉꯥꯛꯇꯦ
ꯂꯥꯏꯔꯤꯛ ꯄꯥꯕ ꯍꯧꯔꯣ ꯑꯩꯅ ꯍꯥꯏꯗꯧꯕꯨ
ꯇꯥꯅꯤꯡꯗꯦ ꯇꯨꯝꯃꯤꯟ ꯂꯩꯌꯣ ꯅꯪ ꯂꯥꯡꯉꯛ ꯀꯥꯅꯣ ꯁꯋꯥꯏꯗ
ꯑꯗꯩꯗꯤ ꯆꯥꯛꯇꯣ ꯆꯥꯔꯒ ꯇꯨꯝꯃꯣ
ꯍꯣꯏ ꯆꯥꯛꯁꯦ ꯆꯥꯔꯒꯅꯦ ꯇꯨꯝꯒꯦ ꯐꯖꯅ ꯇꯨꯝꯕꯁꯦ ꯐꯖꯅ ꯑꯝꯇ ꯌꯥꯍꯜꯂꯣ ꯑꯩ ꯉꯔꯥꯡꯁꯨꯅꯦ ꯉꯔꯥꯡ ꯅꯨꯡꯗꯥꯡꯁꯨ ꯐꯄꯨꯡ ꯁꯤꯟꯕꯒꯤꯁꯨꯅꯦ ꯑꯃ ꯇꯨꯝꯕ ꯅꯨꯡꯉꯥꯏꯇꯕꯤꯗ ꯇꯧꯋꯦꯕ ꯑꯩꯉꯣꯟꯗ
ꯇꯨꯝꯃꯣ ꯆꯥꯛ ꯆꯥꯔꯒ ꯇꯨꯝꯃꯣ ꯆꯥꯛꯇꯨꯃꯥ ꯍꯥꯎꯅ ꯆꯥꯊꯣꯛꯑꯣ ꯑꯗꯨꯗꯨꯒ ꯇꯨꯝꯃꯣ
ꯇꯨꯝꯒꯦ ꯑꯂꯨꯁꯨ ꯃꯆꯥ ꯑꯃꯇ ꯌꯥꯎꯗ꯭ꯔꯕ ꯀꯩꯅꯣꯝ ꯇꯧꯔꯦ
ꯑꯗꯨ ꯑꯣꯏꯔꯕꯗꯤ ꯐꯔꯦꯗꯥ ꯃꯥ
ꯐꯔꯦ ꯆꯥꯛꯁꯨ ꯂꯝꯃꯦ ꯇꯧꯔꯤꯁꯦ
ꯑꯗꯨ ꯑꯣꯏꯔꯕꯗꯤ ꯐꯔꯦꯗꯥꯅ
ꯌꯥꯝꯃꯅꯤ ꯏꯕꯥꯅꯤ ꯈꯛꯇꯅꯤꯅ ꯄꯈꯣꯟꯁꯦ ꯍꯥꯏꯗꯤ ꯏꯟꯁꯥꯡꯁꯦ ꯃꯌꯥꯝ ꯊꯣꯡꯉꯥꯁꯨ ꯀꯥꯟꯅꯗꯦ ꯍꯥꯏꯕ ꯏꯕꯥꯅꯤꯗꯗꯤ ꯑꯗꯨꯝ ꯍꯥꯏꯗꯤ ꯂꯦꯝꯒꯜꯂꯦ ꯍꯥꯏꯕ
ꯎꯝ
ꯂꯦꯝꯕꯒꯤ ꯁꯔꯨꯛꯇ ꯑꯣꯏ ꯍꯥꯏꯕ
ꯎꯝ ꯀꯥꯂꯦꯟꯒ ꯑꯣꯏꯕꯒ ꯌꯥꯝ ꯊꯣꯡꯖꯜꯂꯁꯨ ꯀꯩꯁꯨ ꯀꯥꯟꯅꯔꯣꯏꯗ ꯄꯨꯝꯃ ꯃꯥꯡꯅꯕꯅꯦ
ꯎꯝ
ꯅꯠꯇ꯭ꯔꯥ
ꯎꯝ ꯃꯥꯡꯅꯦ ꯑꯁꯦꯝꯕꯩꯅꯦ ꯍꯥꯏꯗꯤ ꯏꯕꯥꯅꯤꯅ ꯍꯟꯖꯥꯡꯗꯣ ꯃꯤ ꯌꯥꯝꯗꯅ ꯈꯣꯠꯇꯅ ꯃꯌꯥꯝ ꯆꯥꯕ ꯆꯥꯗꯧꯕ ꯑꯣꯏꯗꯤ ꯐꯩꯌꯦꯕ ꯑꯗꯨꯗꯤ ꯅꯠꯇꯦꯗꯅ ꯑꯗꯨꯟꯅꯥ
ꯑꯗꯨꯅꯦ ꯄꯨꯝꯃ ꯃꯥꯡꯗꯩ ꯁꯔꯨꯛ ꯈꯤꯇꯪ ꯈꯤꯇꯪ ꯊꯣꯡꯉꯣꯕ ꯑꯗꯨꯝ
ꯈꯤꯇꯪ ꯈꯤꯇꯪ ꯊꯣꯡꯉꯒ
ꯌꯥꯝ ꯀꯥ ꯍꯦꯟꯅ ꯊꯣꯡꯗ꯭ꯔꯥꯁꯨ ꯌꯥꯏꯑꯦꯕ ꯅꯠꯇ꯭ꯔꯥ
ꯑꯗꯣ ꯑꯩ ꯀꯩꯅꯣꯝꯗꯤ ꯍꯥꯏꯔꯛꯀꯦ ꯑꯩꯈꯣꯏꯒꯤ ꯀꯥ ꯅꯥꯀꯟꯒꯤ ꯑꯉꯥꯡꯁꯦ
ꯑꯥ
ꯃꯥꯒꯤꯗꯤ ꯀꯩꯅꯣꯐꯧ ꯌꯥꯏꯑꯦ ꯊꯥꯔꯇꯤ ꯁꯚꯦꯟꯐꯧ ꯌꯥꯏꯌꯦ
ꯀꯩꯕꯥꯎ
ꯊꯥꯔꯇꯤ ꯁꯦꯚꯦꯟꯐꯧ ꯌꯥꯏ ꯍꯥꯏꯕ
ꯑꯣ ꯑꯗꯨꯗꯤ ꯈꯪꯗꯦꯁꯨ ꯂꯩꯔꯝꯃꯅꯤ ꯈꯪꯗꯦ
ꯂꯩꯔꯞꯗꯧ ꯃꯥꯜꯗꯧ
ꯑꯗꯨꯒꯅꯦ
ꯎꯝ
ꯑ ꯀꯩꯅꯣꯝ ꯍꯪꯒꯦꯅꯦ ꯅꯪꯅ ꯑꯃ ꯂꯨꯄꯥ ꯂꯤꯁꯤꯡ ꯑꯍꯨꯝ ꯐꯪꯕꯗꯣ ꯑꯍꯨꯝ ꯍꯦꯟꯅ ꯐꯪꯕꯗꯣ ꯑꯗꯨꯗ ꯅꯪ ꯇꯥꯛꯁ ꯀꯌꯥ ꯇꯧꯒꯦ
ꯑꯗꯨ ꯂꯤꯁꯤꯡ ꯑꯍꯣꯡꯒ ꯆꯥꯍꯨꯝ
ꯑꯦ ꯑꯗꯨꯗꯤ ꯗꯨꯅ ꯍꯦꯟ ꯐꯩꯀꯣ
ꯎꯝ
ꯅꯪ ꯌꯥꯝ ꯇꯟꯅ ꯋꯥ ꯉꯥꯡꯕ ꯃꯥꯂꯦꯅ ꯁꯛꯇꯨꯒ ꯀꯤꯟꯅ ꯁꯨꯗꯠꯄ ꯍꯦ
ꯑꯩ ꯌꯥꯝ ꯇꯅꯕ ꯉꯥꯡꯕ ꯃꯥꯜꯂꯦꯅꯦ ꯀꯔꯤ ꯆꯥꯟꯅꯔꯤꯒꯦ ꯅꯪꯕꯣ ꯑꯁ ꯏꯕꯦꯃ ꯏꯕꯦꯃ ꯏꯕꯦꯃ
ꯅꯦ ꯑꯩꯈꯣꯏ ꯏꯅꯥꯎꯕꯁꯦ ꯇꯧꯋꯦꯕ ꯋꯥ ꯉꯥꯡꯕꯒꯁꯦ ꯎꯝ ꯀꯥꯏꯅꯒ ꯑꯃ ꯌꯥꯝꯅ ꯏꯃꯣꯁꯟ ꯀꯦꯝꯇ ꯌꯥꯗꯣꯏꯕꯣꯏꯃꯛ ꯄꯨꯔꯥ ꯑꯦꯛꯁꯄ꯭ꯔꯦꯁꯟ ꯂꯦꯁꯇ ꯉꯥꯡꯕ ꯇꯥꯏꯞꯇ ꯎꯝ ꯀꯩ ꯍꯥꯏꯔꯦ ꯈꯨꯗꯧ ꯁꯥꯎꯅꯤꯡꯉꯦ ꯍꯥꯏꯕ ꯌꯥꯅꯗꯤ ꯎꯝꯗꯣ ꯈꯤꯇꯪꯗꯁꯨ ꯈꯤꯇꯪ ꯄꯣꯖꯤꯇꯤꯚ ꯔꯣꯝꯗ ꯑꯣꯏꯔꯁꯨ ꯍꯥꯏꯌꯣ ꯍꯥꯏꯕꯅꯤꯗ ꯎꯝ ꯀ ꯀꯔꯤ ꯈꯨꯍꯥꯏꯅꯣ ꯍꯥꯏꯕꯕꯨ ꯍꯩꯇꯦꯈꯣꯏ ꯎ ꯀꯥꯏꯅ ꯀꯤꯟꯅꯦ ꯁꯨꯔꯒ ꯍꯥꯠꯇꯣꯛꯑꯗꯤ
ꯐꯣꯟꯗꯒꯤ ꯈꯨꯠꯇꯨꯝ ꯊꯥꯡꯗꯣꯔꯛꯑꯒ ꯀꯤꯟ ꯁꯨꯅꯤꯡꯉꯔꯕ
ꯍꯣꯏ ꯁꯨꯅꯤꯡꯉꯦ ꯑꯗꯨꯒ ꯌꯥꯔꯃꯗꯤ ꯅꯨꯡꯉꯥꯏꯅꯤ
ꯑꯦꯟꯖꯤ ꯗꯦꯕ ꯂꯩꯔꯦ ꯑꯩꯈꯣꯏꯗ ꯅꯪ ꯑꯦꯟꯖꯤ ꯀꯌꯥ ꯁꯥꯡꯉ ꯑꯣꯟꯒꯦ ꯂꯥꯎ
ꯅꯁꯛꯇꯨꯒ ꯅꯇ ꯑꯣꯜꯂꯣ ꯑꯁꯦ ꯄꯨꯔꯥ ꯋꯥꯡꯕꯗꯧꯒꯣꯁꯦꯒꯣꯏ ꯋꯥꯡꯕ ꯍꯦꯟꯗꯣ ꯅꯪꯅ
ꯃꯤ ꯀ꯭ꯠꯨꯅꯦ ꯀ꯭ꯠꯨ
ꯑꯩ ꯈꯪꯗ꯭ꯔꯦ ꯑꯩ ꯈꯪꯗ꯭ꯔꯦ ꯆꯥꯛ ꯂꯥꯛꯑꯝꯃꯦ ꯅꯪ ꯋꯥꯔꯤꯗꯨ
ꯆꯛ ꯂꯥꯝꯃꯦ
ꯎꯝ ꯆꯥꯛ ꯂꯥꯃꯦ ꯅꯪ ꯋꯥꯔꯤꯔꯤꯗꯣ
ꯑ ꯌꯥꯝ ꯐꯕꯩ ꯋꯥꯅꯤ ꯑꯩ ꯋꯥꯔꯤꯗ ꯆꯥꯛ ꯂꯥꯝꯃꯟꯕ ꯀꯥꯏꯁꯤꯅ
ꯉꯥꯔꯤ ꯃꯅꯝꯁꯤꯗ ꯆꯥꯛ ꯂꯥꯑꯝꯃꯤꯀꯣ ꯐꯠꯇꯦ ꯀꯩꯁꯨ ꯀꯔꯤꯗ ꯐꯗꯣꯔꯤꯒꯦ
ꯊꯕꯅꯤ
ꯉꯔꯤꯁꯦ ꯃꯨꯟꯕ ꯃꯨꯜꯕꯨꯃꯨꯜꯂꯤꯕꯖꯥ ꯃꯨꯜꯂꯦꯍꯦ ꯎꯃꯣꯁꯨ ꯉꯥꯛꯇꯪ ꯉꯥꯛꯇꯪꯒ ꯌꯥꯏꯈꯤꯗꯦ ꯑꯗꯨ ꯊꯪꯗꯔꯒꯦ ꯊꯥꯡꯗꯔꯗꯣ ꯍꯤꯟꯖꯥꯡ ꯉꯥ ꯉꯥ ꯃꯇꯨꯝ ꯌꯥꯎꯗꯕꯅꯦ ꯍꯟꯗꯛꯇꯤ꯫
ꯅꯪ ꯍꯤꯟꯖꯥꯡ ꯀꯔꯝ ꯀꯥꯟꯗ ꯄꯤꯔꯝꯃꯤꯅꯣ ꯑꯣ ꯅꯪ ꯅꯪꯅ ꯄꯨꯔꯛꯄꯗꯣ꯫
ꯀꯩꯅꯣ ꯅꯪꯅ ꯑꯃꯨꯛ ꯉꯥꯎꯁꯤꯜꯂꯛꯏꯗꯨꯅ ꯑꯩꯉꯣꯟꯗ ꯑꯃꯨꯛꯀ ꯉꯥꯎꯁꯤꯜꯂꯛꯄ ꯉꯥꯏꯔꯕ ꯀꯩꯅꯣꯝ ꯇꯧꯔꯦꯗ ꯏꯃꯥꯟꯅꯕꯤ
ꯉꯥꯎꯁꯤꯜꯂꯛꯏꯅꯦ ꯉꯥꯎꯁꯤꯜꯂꯛꯏꯕ ꯊꯝꯃꯣ ꯑꯗꯨꯗꯤ꯫
ꯏꯃꯥ ꯊꯝꯒꯦ ꯊꯝꯒꯦ ꯊꯝꯒꯦ ꯄꯥꯏꯌꯨ꯫
ꯌꯥꯗ꯭ꯔꯦꯅꯦꯍꯦ ꯇꯧꯔꯤꯁꯦ ꯏꯃꯥ!
ꯏꯃꯦ